ꯍꯜꯂꯣ
ꯇꯥꯕꯔꯣ
ꯍꫭꯏ ꯇꯥꯌꯦ
ꯀꯩꯗꯧꯔꯤꯅꯣ
ꯑꯁ ꯂꯥꯏꯔꯤꯛ ꯄꯥꯁꯤ꯭ꯔꯥꯅ ꯈꯜꯂꯤ
ꯍꯥ
ꯂꯥꯏꯔꯤꯛ ꯄꯥꯁꯤꯔꯅ ꯈꯜꯂꯤꯌꯦꯕ
ꯑꯁ ꯃꯤꯗꯤ ꯂꯥꯏꯔꯤꯛ ꯌꯥꯝ ꯄꯥꯏꯀꯣ
ꯂꯥꯏꯔꯤꯛ ꯕꯥꯗꯕ ꯌꯥꯗꯦꯅꯦ
ꯑ ꯃꯤ ꯑꯣꯏꯗꯕ ꯌꯥꯗꯦ ꯃꯤ ꯑꯣꯏ ꯑꯣꯏꯗꯕ ꯌꯥꯗꯦ
ꯍꯣꯏ ꯍꯟꯗꯛꯀꯥꯟꯗꯤ ꯐꯖ ꯍꯣꯏ ꯌꯨꯝꯗ ꯅꯪꯗꯤ
ꯑꯩꯁꯨ ꯌꯨꯝꯗ ꯂꯩꯌꯦ ꯍꯧꯖꯤꯛꯇꯤ
ꯎꯝ ꯉꯁꯤꯗꯤ ꯀꯔꯤ ꯈꯊꯥꯡ ꯆꯥꯔꯤꯒꯦ
ꯑꯩꯗꯤ ꯆꯥꯛꯥꯛ ꯆꯥꯗ꯭꯭ꯔꯔꯤ
ꯎ ꯀꯔꯤ ꯇꯧꯕꯕꯤꯔꯣ
ꯑꯩꯗꯤ ꯑꯗꯨꯝ ꯊꯦꯡꯉꯦ ꯑꯣꯛꯁꯥꯗꯤ ꯂꯩ ꯑꯣꯁꯥꯗꯤ ꯊꯣꯡꯉꯦ ꯑꯗꯨꯕꯨ ꯆꯥꯗꯤ ꯆꯥꯗ꯭ꯗꯤ
ꯑꯁ ꯆꯥꯕ ꯂꯀꯤꯦꯅꯦ ꯑꯗꯨ ꯑꯣꯏꯔꯗꯤ ꯑꯣ ꯁꯥꯗꯅꯤꯅꯦ ꯆꯥꯅꯤꯡ ꯆꯥꯅꯤꯡꯕꯗꯣ
ꯌꯥꯝ ꯍꯥꯎꯕꯅꯤ ꯀꯣ ꯑꯣꯛꯁꯥꯗꯣ
ꯋꯩꯗꯔ ꯇꯁꯤ ꯍꯥ ꯑꯣꯏꯗ ꯂꯥꯛ ꯀꯦꯅꯦ
ꯁꯤꯒ ꯍꯥꯏꯗꯤ
ꯍꯣꯏ ꯑꯖ ꯑꯗꯣ ꯆꯨꯝꯃꯦ ꯆꯨꯨꯝꯃꯦ
ꯂꯝꯕꯤ ꯆꯠꯄ꯭ꯔꯣ ꯅꯪ ꯂꯝꯕꯤ ꯆꯠꯇ꯭ꯔꯣ ꯅꯪ ꯐꯦꯜ ꯐꯦꯜ ꯎꯡꯕ꯭ꯔꯣ
ꯍꯣꯏ ꯐꯦꯜ ꯎꯨꯡꯕꯒꯤꯅꯦ
ꯑꯣ ꯑꯣ ꯑꯣ ꯑꯗꯨꯒꯤ ꯃꯥꯜꯂꯦ ꯁꯥꯏꯌꯦ ꯅꯪ ꯃꯄꯥꯟꯗ ꯂꯩꯕ ꯃꯥꯜꯂꯦ ꯑꯗꯨꯗꯤ
ꯑꯁ ꯃꯄꯥꯟ ꯍꯥꯏꯒꯅꯨ ꯑꯩꯗꯤ ꯁꯥ ꯀꯟꯕꯅꯤꯅꯀꯣ ꯐꯦꯜ ꯎꯨꯡꯗꯕꯗꯤ ꯌꯥꯗꯅꯦ
ꯑꯗꯨꯅꯦ ꯑꯗꯨꯅꯦ
ꯅꯪꯒꯤ ꯃꯄꯥꯟ ꯂꯝꯗ ꯂꯩꯕ꯭ꯔꯣ
ꯑꯩꯁꯦ ꯍꯟꯗꯛꯁꯦ ꯃꯄꯥꯟꯂꯣꯝꯗ ꯂꯩꯌꯦ ꯍꯣꯏ
ꯐꯥꯏꯅꯦ ꯐꯥꯏꯅꯦ
ꯅꯪꯁꯨ ꯂꯩꯕ ꯃꯥꯟꯕ
ꯑꯩꯒꯤ ꯃꯄꯥꯟꯗ ꯂꯩꯇꯦ ꯑꯩꯈꯣꯏ ꯑꯗꯨꯝ ꯏꯝꯐꯥꯜꯗ ꯂꯩꯌꯦ ꯎꯝ
ꯏꯝꯐꯥꯜꯗꯁꯨ ꯂꯩꯕ ꯌꯥꯝ ꯅꯨꯡꯉꯥꯏꯔꯝꯒꯅꯤꯅ ꯑꯗꯣ
ꯅꯨꯡꯉꯥꯏꯌꯦ ꯃꯐꯝꯗꯤ ꯏꯝꯐꯥꯜꯅ ꯌꯥꯝ ꯅꯨꯡꯉꯥꯏꯔꯕꯅꯦꯗ ꯌꯥꯝꯅꯁꯨ ꯁꯥꯗꯕꯀꯣ ꯃꯄꯥꯟ ꯂꯝꯗꯤ ꯌꯥꯝ ꯁꯥꯏ ꯍꯥꯏꯕ ꯅꯠꯇꯦ ꯍꯟꯗꯥꯛꯀ
ꯁꯥꯏ ꯌꯥꯝ ꯁꯥꯏ ꯌꯥꯝ ꯁꯥꯏ
ꯑꯗꯨꯗꯤ ꯃꯄꯥꯟꯗ ꯂꯩꯕꯁꯦ ꯀꯔꯤ ꯇꯧꯔꯣ ꯂꯩꯕ꯭ꯔꯣ ꯊꯕꯛ ꯁꯨꯕ꯭ꯔꯣ ꯅꯠꯇ꯭ꯔꯒ ꯁ꯭ꯀꯨꯜ ꯀꯥꯕ꯭ꯔꯣ
ꯑꯩꯁꯤ ꯁ꯭ꯀꯨꯜꯁꯨꯨ ꯀꯥꯕꯗꯤ ꯂꯣꯏ ꯔꯦ ꯑꯗꯨꯒ ꯊꯕꯛꯁꯨ ꯇꯧꯗ꯭ꯔꯤ ꯐꯔꯛꯇ ꯂꯩꯔꯤꯅꯦ ꯑꯩꯁꯦ
ꯑꯗꯨ ꯑꯣꯏꯔꯗꯤ ꯅꯨꯄꯤ ꯊꯤꯒꯦ ꯇꯧꯕ꯭ꯔꯣ
ꯅꯨꯄꯤ ꯊꯤꯕꯒꯤ ꯋꯥꯔꯤꯁꯦ ꯑꯁ ꯈꯔꯗꯤ ꯋꯥꯠꯂꯤꯗ ꯌꯥꯝ ꯋꯥꯜꯗꯤ
ꯑ
ꯅꯨꯄꯤ ꯊꯤꯕꯁꯦ ꯑꯁ ꯁꯦꯟꯊꯣꯛꯇꯇ꯭ꯔꯗꯤ ꯌꯥꯝ ꯋꯥꯒꯅꯤꯅꯦ ꯅꯠꯇ꯭ꯔ
ꯍꯣꯏꯗꯥ ꯑꯗꯨꯕꯨꯗꯤ ꯏ ꯇ ꯏ ꯇ ꯆꯥ ꯌꯣꯛꯄ ꯉꯝꯃꯦ ꯍꯥꯏꯕ ꯃꯇꯝꯗꯅ ꯅꯨꯄꯤ ꯆꯤꯗꯎꯅꯦ
ꯍꯣꯢ ꯌꯥꯝ ꯋꯥꯅ ꯍꯤꯡꯕꯗꯣ
ꯎꯝ
ꯈꯟꯂꯨꯔꯗꯤ ꯍꯧꯖꯤꯛꯇꯤ ꯀꯩꯅꯣ ꯇꯧꯍꯧꯗ꯭ꯔꯗꯤ ꯂꯩ ꯎꯄꯥꯢ ꯂꯩꯔꯣꯏꯕ
ꯒ꯭ꯌꯥꯟ ꯇꯥꯕ ꯃꯤꯅꯦꯅꯦꯀꯣ
ꯒꯌ꯭ꯥꯟ ꯆꯥꯕꯗꯤ ꯑꯣꯏꯗꯣꯏꯗ ꯃꯥꯟꯕꯗꯤ ꯑꯣꯏꯔꯝꯃꯅꯤ
ꯁꯤꯗꯤ ꯅꯨꯄꯤ ꯊꯤꯗ꯭ꯔꯤꯉꯩꯗ ꯐꯖꯅ ꯈꯟꯊꯕ ꯍꯥꯏꯕꯒꯤꯅꯦꯗ
ꯅꯠꯇꯦ ꯅꯠꯇꯦ ꯊꯕꯛ ꯄꯥꯡꯊꯣꯛꯄꯗꯤ ꯌꯥꯝ ꯂꯨꯕꯗꯤ ꯋꯥꯗꯤ ꯂꯥꯏꯅ ꯉꯥꯡꯕ ꯃꯤꯗꯗꯤ
ꯒ꯭ꯌꯥꯟ ꯇꯥꯕ ꯃꯥꯜꯂꯦ ꯅꯠꯇ꯭ꯔꯒ ꯅꯨꯄꯤ ꯑꯃ ꯌꯦꯡ ꯕꯤꯔꯁꯤꯔꯣ
ꯑꯁ ꯑꯗꯨ ꯑꯗꯨꯁꯨ ꯌꯥꯏꯅꯤ ꯀꯣ ꯇ ꯍꯤꯡꯋꯥꯏꯒꯤ
ꯍꯣꯏ ꯍꯟꯅꯛ ꯀꯥꯟꯗꯤ ꯁꯥꯛꯗꯤ ꯌꯦꯡꯕ ꯌꯥꯗꯦ
ꯑꯁꯛꯇꯗꯤ ꯁꯛꯇ ꯌꯦꯡꯉꯒ ꯅꯨꯄꯤ ꯊꯤꯗꯗꯤ ꯌꯥꯝ ꯁꯣꯏꯔꯦꯗ ꯍꯟꯗꯛ
ꯁꯣꯏꯔꯦ ꯍꯟꯗꯛ ꯁꯛ ꯑꯗꯨꯗꯤ ꯑꯗꯨꯝ ꯁꯦꯝꯖꯤꯟ ꯈꯣꯠꯆꯤꯟꯕ ꯌꯥꯏꯑꯕ ꯅꯠꯇ꯭ꯔꯥ ꯍꯟꯅꯛ ꯀꯥꯟꯅꯤ ꯁꯦꯝꯕ ꯈꯛꯇꯪ ꯑꯣꯏꯕꯅꯤꯅ
ꯄꯩꯁꯥꯕꯨ ꯂꯩꯈ꯭ꯔꯗꯤ ꯂꯣꯏꯅ ꯌꯥꯔꯕꯅꯤ
ꯋꯥꯈꯟꯗꯨꯗꯤ ꯁꯦꯝꯗꯣꯛꯄ ꯌꯥꯗꯕꯅꯤꯅꯀꯣ ꯑꯗꯨꯅ ꯋꯥꯈꯜ ꯑꯐꯥꯕ ꯍꯣꯏ ꯃꯤꯗꯤ ꯈꯔ ꯋꯥꯡꯕ ꯊꯤꯒꯗꯕꯅꯦ ꯅꯦꯝꯕꯗꯤ ꯐꯖꯗꯦꯅ ꯑꯗꯨꯕꯨ ꯅꯪ ꯋꯥꯡꯡꯂꯗꯤ ꯅꯪ ꯅꯦꯝꯕꯁꯨ ꯊꯤꯕ ꯌꯥꯏꯌꯦꯗ
ꯑꯩ ꯑꯕꯗꯤ ꯌꯥꯝ ꯋꯥꯡꯕꯗꯤ ꯑꯣꯏꯗꯦ ꯌꯥꯝ ꯇꯦꯟꯕꯁꯨ ꯑꯣꯏꯗꯦ
ꯑꯣ ꯑꯩꯗꯤ ꯈꯔ ꯅꯦꯝꯕꯅꯤꯅ ꯋꯥꯡꯕꯗꯤ ꯑꯩꯗꯤ ꯋꯥꯡꯗꯕꯅꯤꯅ ꯈꯔ ꯑꯩ ꯅꯦꯝꯕꯅꯤꯅ ꯑꯩꯗꯤ ꯋꯥꯡꯕꯗꯣ ꯗ ꯑꯗꯨꯝ ꯄꯥꯜꯂꯦ
ꯌꯥꯝ ꯅꯨꯡꯉꯥꯏꯔꯦꯅꯦ
ꯅꯪꯅ ꯅꯪꯅ ꯅꯪꯅ ꯅꯤꯡꯖꯕꯗꯨ ꯊꯨꯡꯅꯤꯅꯦ
ꯍꯣꯏ ꯑꯗꯨ ꯍꯥꯏꯕ ꯇꯥꯔꯦ ꯍꯥꯏꯕꯗꯤ ꯈꯔ ꯑꯦꯖꯥꯥꯁ ꯇꯎꯗ꯭ꯔꯦ ꯌꯥꯗꯦꯅꯀꯣ ꯅꯦꯝꯕ ꯃꯁꯦꯟ ꯑꯣꯏꯔꯗꯤ ꯑꯗꯨꯝ ꯅꯦꯝꯔꯅꯤ
ꯑꯗ ꯋꯥꯡꯕ ꯅꯨꯄꯥꯁꯤꯡꯁꯦ ꯑꯅꯦꯝꯕꯗ ꯑꯗꯨꯝ ꯂꯧꯋꯦ ꯍꯥꯏꯅꯤ ꯑꯗꯨ ꯆꯨꯝꯕꯗ
ꯆꯨꯝ ꯆꯨꯝꯕꯅꯦ ꯆꯨꯝꯕꯅꯦ
ꯑꯗꯨꯗꯤ ꯑꯩꯁꯨ ꯑꯅꯦꯝꯕꯗ ꯇꯥꯒꯗꯧ ꯃꯥꯜꯂꯦ ꯍꯦꯛ ꯀꯤꯌꯦꯦꯍꯦ
ꯀꯤꯌꯦ ꯍꯥꯏ ꯑꯗꯨꯅꯅꯦ ꯐꯖꯅ ꯌꯦꯡꯉꯣ
ꯏꯁꯣꯔꯅ ꯇꯝꯃꯝꯕ ꯑꯃ ꯅꯠꯇ꯭ꯔꯥ
ꯋꯥ ꯑꯗꯨꯗꯟꯅꯦ ꯋꯥꯈꯜꯅ ꯑꯃ ꯑꯣꯏꯔꯛꯄꯅ ꯑꯃ
ꯂꯥꯛꯄꯅ ꯑꯃꯅꯦꯕ ꯋꯥꯈꯜ ꯋꯥꯈꯜꯗꯗꯤꯀꯣ ꯌꯥꯝ ꯆꯥꯎꯕ ꯃꯁꯛ ꯃꯇꯧ ꯐꯖꯕ ꯒ꯭ꯌꯥꯟ ꯌꯥꯝ ꯇꯥꯕ ꯂꯣꯏꯅ ꯈꯟꯒꯅꯤꯕ
ꯍ
ꯄꯨꯟꯁꯤꯗ ꯐꯪꯂꯛꯄꯗꯗꯤ ꯌꯥꯝꯅ ꯇꯥꯏꯌꯣꯟꯅꯕꯀꯣ
ꯑꯗꯨꯒ ꯃꯁꯛ ꯐꯖꯕꯁꯦ ꯃꯁꯥ ꯐꯖꯕ ꯃꯤꯁꯤꯡꯁꯦ ꯒ꯭ꯌꯥꯟ ꯇꯥꯗꯕꯀꯣ
ꯑꯗꯨꯗꯅꯦ
ꯇꯧꯋꯦꯕ ꯑꯗꯨꯒ ꯃꯁꯥ ꯈꯔ ꯊꯤꯕ ꯈꯣꯠꯁꯦ ꯒ꯭ꯌꯥꯟ ꯇꯥꯕ
ꯑꯗꯣꯅꯦ
ꯁꯃꯥꯏꯅ ꯇꯧꯋꯦ
ꯃꯁꯛ ꯐꯖꯔꯗꯤ ꯃꯤꯅ ꯁꯣꯛꯈ꯭ꯔ ꯇꯥꯟꯅꯔꯦꯗꯅ ꯑꯗꯨꯒꯤ ꯆꯥꯎꯊꯣꯛꯄꯁꯨ ꯈꯔ ꯂꯩꯔꯦꯗꯅ ꯑꯗꯨꯒꯤ ꯃꯣꯏ ꯒ꯭ꯌꯥꯟ ꯇꯥꯕ ꯂꯝꯕꯤꯗ ꯈꯔ ꯋꯥꯠ ꯄꯥ ꯅꯠꯇ
ꯑꯗꯨ ꯑꯗꯨꯅꯦ ꯑꯩꯅ ꯑꯩꯅ ꯍꯦꯛ ꯍꯦꯛ ꯑꯩꯈꯣꯏ ꯑꯩꯈꯣꯏꯗꯤ ꯑꯗꯨꯝ ꯋꯥꯔꯤ ꯁꯥꯔꯒ ꯑꯩꯗꯤ ꯑ ꯍꯥꯏꯕꯗꯤ ꯑꯩꯈꯣꯏꯗꯤ ꯌꯨꯝ ꯄꯥꯟꯈ꯭ꯔꯕꯅꯤꯅ ꯑꯉꯥꯡꯁꯨ ꯂꯩꯈ꯭ꯔꯕꯅꯤꯅꯀꯣ ꯑꯩ ꯏ ꯅꯨꯄꯥꯒꯤ ꯗꯤ ꯒ꯭ꯌꯥꯟ ꯇꯥꯕ ꯃꯁꯛ ꯐꯖꯕ ꯑꯗꯨ ꯑꯗꯥ ꯍꯥꯏꯗꯔꯦ ꯏꯁꯣꯔ ꯈꯪꯕ ꯑꯗꯨꯒ ꯃꯈꯣꯏ ꯏꯃꯨꯡꯗꯣ ꯂꯥꯏꯔꯕ ꯑꯣꯏꯔꯁꯨꯀꯣ ꯀꯔꯤ ꯍꯥꯏꯁꯤꯔꯥ ꯃꯥꯒꯤ ꯋꯥꯈꯜꯗꯣ ꯋꯥꯈꯜ ꯐꯥꯕ ꯍꯣꯠꯅꯕ ꯀꯟꯕ ꯁꯨꯃꯥꯏꯅ ꯑꯣꯏꯕ ꯃꯤꯁꯦ ꯄꯥꯝꯃꯦꯕꯀꯣ ꯑꯗꯨꯒꯤ ꯑꯩꯅ ꯍꯦꯛ ꯍꯦꯛ ꯍꯥꯏꯕ ꯅꯨꯄꯥꯁꯤꯡꯒꯤꯗꯤ ꯏꯆꯥ ꯅꯨꯄꯥꯒꯤꯗꯤ ꯑꯩꯅ ꯈꯜꯂꯦ ꯃꯈꯣꯏ ꯏꯃꯨꯁꯦ ꯂꯥꯏꯔ ꯂꯥꯏꯔꯒ ꯍꯣꯏ ꯑꯩꯈꯣꯏꯁꯨ ꯂꯥꯏꯌꯦ ꯑꯗꯨ ꯑꯣꯏꯔꯁꯨꯀꯣ ꯌꯥꯝꯅ ꯂꯥꯏꯅ ꯍꯧꯔꯛꯄꯗꯣ ꯑꯗꯨ ꯒꯨꯝꯕ ꯃꯤꯗꯣ ꯄꯥꯝꯃꯦ ꯍꯥꯏꯔꯒ ꯑꯩꯈꯣꯏꯁꯦ ꯈꯜꯂꯒ ꯍꯣꯏꯅꯦ ꯆꯨꯝꯗꯤ ꯆꯨꯝꯕꯅꯦꯀꯣ ꯈꯜꯂꯒ ꯍꯥꯏꯔꯒ ꯂꯥꯏꯔꯛꯄꯅꯤꯅꯀꯣ ꯒ꯭ꯌꯥꯟ ꯇꯥꯏꯑꯕ ꯏꯅꯥꯛ ꯈꯨꯨꯟ ꯃꯈꯣꯏꯗꯤ ꯎꯝ ꯏꯅꯥꯛ ꯈꯨꯟ ꯃꯈꯣꯏꯗꯤ ꯒ꯭ꯌꯥꯟ ꯇꯥꯗꯦꯕ ꯈꯤꯇꯪ ꯆꯩꯥꯏꯔꯁꯨꯀꯣ ꯁꯨꯡꯌꯥ ꯌꯥꯔꯣꯏꯕ ꯑꯗꯨ ꯑꯣꯏꯕ ꯑꯗꯨꯅ ꯃꯤ ꯍꯥꯏꯕꯁꯤꯗꯤ ꯅꯨꯡꯉꯥꯏꯕ ꯃꯇꯝꯁꯨ ꯆꯩꯕ ꯃꯇꯝꯁꯨ ꯈꯠꯅꯕ ꯃꯇꯝꯁꯨ ꯑꯗꯨꯝ ꯂꯩꯃꯤꯟꯅ ꯂꯩꯃꯤꯟꯅꯔꯗꯤ ꯑꯗꯨꯝ ꯊꯣꯛꯀꯥꯗꯅ
ꯆꯨꯝꯃꯦ ꯆꯨꯝꯃꯦ ꯎꯝ
ꯑꯗꯨꯅ ꯑꯗꯨꯒꯨꯝꯕ ꯊꯤꯅꯤꯡꯕꯅꯤꯅꯦ ꯍꯥꯏꯗꯤ
ꯃꯤꯁꯦ ꯍꯣꯏ ꯆꯨꯝꯃꯦ ꯋꯥꯅ ꯍꯧꯔꯛꯄ ꯃꯤꯗꯤ ꯑꯋꯥꯕ ꯃꯁꯛ ꯈꯪꯉꯦ ꯅꯠꯇ꯭ꯔꯥ ꯑꯩꯈꯣꯏꯅ ꯂꯥꯛꯄ ꯂꯝꯕꯤꯗ ꯊꯦꯡꯅꯈ꯭ꯔꯕ ꯄꯣꯠ ꯉꯥꯛꯇꯅꯦ ꯑꯣ ꯃꯥ ꯁꯨꯃꯥꯏꯅ ꯋꯔꯗꯤ ꯃꯥꯁꯨ ꯁꯨꯃꯥꯏꯅ ꯈꯜꯂꯝꯃꯅꯤꯀꯣ ꯑꯩꯁꯨ ꯁꯨꯃꯥꯏꯅ ꯇꯧꯔꯛꯄꯅꯤ ꯀꯥꯏꯅ ꯀꯜꯂꯨꯗꯀ ꯐꯥꯎꯔꯩꯗ
ꯑꯗꯨꯅꯦ
ꯑꯗꯨꯅꯦ ꯑꯁꯤ ꯏꯆꯥꯅꯨꯄꯤ ꯃꯥꯜꯂꯦꯀꯣ ꯐꯣꯇꯣꯗ ꯎꯔꯤꯁꯦ
ꯍꯣꯏ ꯏꯆꯥ ꯅꯨꯄꯤꯅꯦ
ꯎꯝ ꯎꯝ ꯃꯃꯥ ꯂꯧꯗꯨꯅ ꯐꯖꯔꯛꯀꯅꯤ
ꯑꯥ ꯃꯃꯥ ꯂꯧꯔꯗꯤ ꯅꯦꯝꯒꯗꯧꯔꯤꯕꯅꯦꯕ ꯏꯆꯥꯅꯨꯄꯤꯗꯤ ꯑꯩ ꯍꯦꯟꯅ ꯋꯥꯡꯒꯦ
ꯎꯝ ꯅꯦꯝꯒꯗꯧꯕꯗꯤ ꯃꯥꯟꯗ꯭ꯔꯦ ꯃꯈꯨꯠ ꯃꯁꯥꯁꯨ ꯌꯥꯝ ꯁꯥꯡꯅ ꯑꯣꯏꯗ
ꯑꯥ
ꯐꯖꯔꯛꯀꯅꯤ ꯐꯖꯔꯛꯀꯅꯤ ꯃꯔꯝꯁꯨ ꯌꯥꯝ ꯄꯣꯛ
ꯈꯪꯗꯦ ꯈꯪꯗꯦ ꯑꯍꯟꯅ ꯀꯥꯟꯒꯤ ꯑꯉꯥꯡꯁꯤꯡꯁꯤꯕꯣ
ꯆꯨꯝꯃꯦ ꯑꯗꯨꯕꯨꯗꯤꯀꯣ ꯃꯃꯥ ꯃꯄꯥꯅ ꯌꯥꯝꯅ ꯆꯦꯛꯁꯤꯟꯅ ꯇꯧꯕꯤꯗꯗꯤ ꯌꯥꯝ ꯁꯣꯏꯕꯁꯨ ꯂꯩꯕꯅꯦ
ꯍꯣꯏ ꯑꯗꯨꯅ ꯋꯥꯁꯨ ꯋꯥꯅ ꯍꯥꯏꯅ ꯂꯩꯃꯤꯟꯅꯔꯒ ꯂꯩꯕ ꯅꯦ ꯑꯗꯨ ꯅꯠꯇ꯭ꯔꯗꯤ
ꯎꯝ
ꯑꯩꯈꯣꯏꯁꯨ ꯆꯤꯡꯅ ꯂꯩꯔꯒ ꯃꯥ ꯑꯁꯤꯗ ꯁ꯭ꯀꯨꯜ ꯀꯥꯅꯤꯡꯉꯥꯏ ꯊꯝꯕ ꯌꯥꯕꯅꯦꯕꯀꯣ ꯑꯗꯨꯒꯨꯝꯕꯁꯨ ꯄꯥꯝꯗꯕ ꯍꯥꯏꯕ ꯇꯥꯔꯦ ꯑꯩꯈꯣꯏꯗꯤ ꯐꯖꯅꯁꯨ ꯁ꯭ꯀꯨꯜ ꯀꯥꯔꯛ ꯇꯕꯅꯤꯅ ꯍꯥꯏꯔꯤꯕ ꯍꯥꯏꯕꯗꯤ ꯂꯩꯗꯅꯀꯣ ꯑꯗꯨ ꯑꯣꯏꯕꯅꯤꯅ ꯃꯆꯥꯁꯤꯡꯅꯦꯅ ꯈꯜꯂꯦ ꯈꯪꯗꯦ ꯑꯉꯥꯡꯁꯤꯡꯁꯦ ꯀꯃꯥꯏꯅ ꯇꯧꯒꯗꯧꯕ꯭ꯔꯥ ꯒ꯭ꯌꯥꯟ ꯇꯥꯗꯔꯦ
ꯍꯣꯏꯗ ꯃꯃꯥ ꯃꯔꯨ ꯑꯣꯏꯕꯗꯤ ꯃꯃꯥꯗ ꯂꯩꯔꯦ ꯑꯉꯥꯡ ꯁꯦꯝꯕꯁꯦ ꯀꯣ
ꯍꯪꯗꯤꯦꯅꯦ ꯆꯨꯝꯅꯕ ꯖꯠꯔꯗꯨꯁꯨ
ꯃꯃꯥꯅ ꯌꯨꯝꯗ ꯇꯨꯝ ꯑꯌꯥꯝꯕꯅ ꯂꯩꯕꯅꯤꯅ ꯃꯆꯥꯒꯤ ꯃꯑꯣꯡ ꯃꯆꯥꯅ ꯄꯥꯝꯕ ꯃꯆꯥꯅ ꯐꯠꯄ ꯐꯠꯇꯕ ꯂꯝꯕꯤ ꯑꯐꯕ ꯂꯝꯕꯤ ꯆꯠꯅꯤꯡꯕ ꯆꯠꯅꯤꯡꯗꯕ ꯎ ꯑꯗꯨꯝ ꯂꯩꯃꯤꯟꯅꯈꯔꯕꯅ ꯎꯕꯦꯗꯅ ꯈꯪꯉꯗꯅ ꯅꯠꯇ꯭ꯔꯥ ꯎꯝ ꯃꯄꯥꯁꯤꯡ ꯑꯌꯥꯝꯕꯒꯤ ꯃꯄꯥꯟ ꯊꯣꯛꯑꯒ ꯊꯕꯛ ꯁꯨꯒꯟꯕꯅꯤꯅ
ꯎꯝ
ꯃꯆꯥꯁꯤꯡꯒ ꯂꯩꯃꯤꯟꯅꯕ ꯃꯇꯝꯗꯨ ꯌꯥꯝꯗ꯭ꯔꯦꯕ
ꯑꯩꯁꯨ ꯈꯪꯉꯦꯗ ꯑꯗꯨꯝ ꯌꯦꯡꯉꯛꯄꯗ ꯑꯩꯒ ꯑꯩꯅ ꯈꯟꯕꯗꯣ ꯍꯥꯏꯔꯛꯄ ꯋꯥꯅꯤꯅ
ꯍꯣꯏ ꯆꯨꯝꯃꯦ ꯆꯨꯝꯃꯦ ꯆꯨꯝꯃꯦ ꯅꯪꯅ ꯍꯥꯏꯔꯛꯄꯗꯣ ꯆꯨꯝꯃꯦ ꯑꯗꯨꯅꯅꯦ ꯅꯪꯗꯤ ꯒ꯭ꯌꯥꯟ ꯌꯥꯝ ꯇꯥꯕ ꯃꯥꯜꯂꯦ ꯍꯥꯏꯅ ꯍꯥꯏꯕꯗꯣ
ꯅꯠꯇꯦ ꯅꯠꯇꯦ ꯇꯤꯗꯦꯗ ꯇꯥꯗꯦꯅ ꯑꯗꯨꯕꯨ ꯏꯆꯦꯒꯨꯝꯕꯅꯤꯅꯀꯣ
ꯍꯣꯏꯗ
ꯑꯗꯨꯒꯤ ꯋꯥꯔꯤꯗꯣ ꯁꯥꯕꯅꯤꯗꯥ꯫ ꯌꯥꯝꯅ ꯐꯥꯒꯤ-ꯖꯨꯒꯥꯏꯗ ꯁꯥꯔꯖꯨ ꯃꯤ ꯈꯔꯗꯤ ꯄꯥꯝꯃꯣꯏꯗꯅ ꯑꯗꯨꯒꯤ꯫ ꯏꯕꯨꯡꯒꯤ ꯋꯥꯔꯤ, ꯄꯨꯟꯁꯤꯒꯤ ꯋꯥꯔꯤ ꯈꯔ ꯁꯥꯕꯅꯦ꯫
ꯍꯣꯏꯗ ꯑꯗꯨ ꯅꯪꯒꯤ-ꯅꯪꯒꯤꯗꯃꯛꯁꯨ ꯀꯥꯟꯅꯍꯧꯕꯀꯣ꯫ ꯑꯩꯒꯤꯗꯃꯛꯁꯨ ꯀꯥꯟꯅꯍꯧꯕ꯫ ꯍꯣꯏ ꯌꯥꯏ-ꯌꯥꯏ
ꯃꯤ-ꯃꯤꯕꯨ ꯋꯥꯔꯤ ꯁꯥꯔꯁꯨ ꯃꯤ ꯃꯁꯛ ꯃꯥꯒꯤ ꯃꯑꯣꯡ ꯌꯦꯡꯉ ꯋꯥꯔꯤ ꯁꯥ ꯁꯥꯅꯗꯗꯤ ꯅꯨꯡꯉꯥꯏꯇꯦꯗꯅꯀꯣ꯫ ꯑꯗꯨꯒꯤꯅꯦ
ꯃꯤꯁꯤꯡꯁꯦ ꯋꯥꯔꯤ ꯁꯥꯔꯁꯨ ꯃꯦ-ꯑꯩꯅ ꯋꯥꯔꯤ ꯁꯥꯕ ꯈꯛꯇꯪ ꯎꯝ-ꯎꯝ ꯎꯝ ꯍꯥꯏꯕ ꯈꯛꯇꯁꯨ ꯂꯩꯔꯤꯌꯦꯕꯀꯣ꯫
ꯑꯗꯨꯗꯤ ꯌꯥꯝ ꯅꯨꯡꯉꯥꯏ ꯍꯣꯏ ꯌꯥꯝ ꯅꯨꯡꯉꯥꯏ ꯇꯦ ꯑꯗꯨꯗꯤ ꯅꯠꯇ꯭ꯔꯥ
ꯍꯣꯏ ꯑꯃꯅꯁꯨ ꯈꯨꯝꯒꯅꯤ ꯑꯃꯅꯁꯨ ꯉꯥꯡꯒꯅꯤ ꯀꯣ꯫ ꯑꯗꯨ ꯑꯣꯏꯕꯅꯤꯅ ꯋꯥꯔꯤ ꯁꯥꯕꯁꯦ ꯅꯨꯡꯉꯥꯏ ꯍꯥꯏꯕꯒꯤ ꯋꯥꯅꯦꯕ꯫ ꯑꯗꯨ ꯅꯠꯇꯦꯕ ꯑꯇꯣꯞꯄ ꯈꯣꯏꯗꯤꯀꯣ ꯑꯗ